ꯑ
ꯍ ꯍꯜꯂꯣ
ꯀꯩꯗꯧꯔꯤꯅꯣ
ꯆꯥꯛꯆꯥ ꯇꯣ ꯐꯝꯂꯒꯦ ꯍꯧꯖꯤꯛ ꯍꯇ ꯅꯛꯁꯥ ꯑꯇꯣꯞꯄ ꯅꯨꯡꯉꯥꯏꯔꯦ ꯅꯨꯡꯉꯥꯏꯔꯦ ꯉꯁꯤꯁꯦ ꯅꯣꯡꯆꯨꯒꯤ ꯊꯔꯣꯏ ꯆꯥꯏꯅꯤ
ꯑꯣꯏꯅꯦ ꯊꯥꯔꯣꯏꯗꯤ ꯄꯥꯝꯃꯦ ꯑꯩꯗꯤ ꯉꯧꯔꯒ ꯆꯥꯕ꯭ꯔ ꯅ ꯊꯣꯡ ꯑꯣꯏꯅ ꯊꯣꯡꯕ꯭ꯔꯣ ꯆꯥꯗ꯭ꯔꯤꯌꯦꯗ ꯊꯥꯟꯅꯦꯅꯣꯀꯣ
ꯎꯝ ꯅꯣꯡ ꯆꯨꯗ꯭ꯔꯣ ꯅꯣꯏꯗꯤ
ꯁꯤ ꯅꯣꯡ ꯆꯗꯦ ꯆ ꯂ ꯍ ꯊꯥꯕꯗꯣ ꯑꯗꯨ ꯗꯔꯗꯤ ꯀꯩꯅꯣꯝꯃ ꯇꯧꯋꯦꯕꯀꯣ ꯑꯗꯨꯕꯨ ꯁꯥꯏꯦ ꯍꯣꯏ ꯍꯧꯖꯤꯛꯒ ꯏꯔꯨꯕ ꯂꯣꯏꯔꯁꯨ ꯁꯥꯔꯤꯁꯤꯅꯤ
ꯆꯤꯡꯅꯩꯗ ꯃꯐꯝꯗꯣ ꯍꯥꯏꯗꯤ ꯍꯥꯏꯗꯣ ꯅꯤꯡꯗ꯭ꯔꯦ
ꯈ ꯅ ꯅꯪꯅ ꯈꯟꯕꯗꯨꯣ ꯂꯥꯜꯂꯝꯂꯝꯅꯤ
ꯑꯦ ꯆꯨꯝꯃꯦ ꯆꯨꯝꯃꯦ ꯅꯪꯒꯤ ꯀꯩ ꯍꯥꯏ ꯈꯔꯥꯩ ꯇꯩꯂꯪ ꯊꯣꯡꯉꯥꯡꯗꯣ ꯁꯤꯇꯤꯗ ꯂꯩꯕꯒꯤ ꯈꯣꯡꯒꯥꯡ ꯃꯥꯜꯂꯦꯕ
ꯌꯥꯔꯦꯗ ꯀꯔꯤ ꯊꯔꯛꯑꯣ ꯆꯥꯕꯐꯥꯎ ꯀꯅꯥꯅ ꯊꯣꯡꯕ꯭ꯔꯣ
ꯁꯤꯁꯇꯔꯅ ꯊꯣꯡꯝꯕꯤꯌꯦ ꯌꯦꯡꯁꯤꯗꯤ
ꯑꯁ ꯌꯥꯝ ꯅꯨꯡꯉꯥꯏꯔꯦꯍꯦ ꯆꯥꯛ ꯏꯟꯁꯥꯡ ꯊꯣꯡꯕꯤꯅꯉꯥꯏꯕꯤ ꯂꯩꯕꯒꯤ
ꯍꯟꯗꯛꯇꯤ ꯈꯨꯟꯗ ꯀꯨꯝꯕꯅꯤꯅꯉꯣ ꯈꯔ ꯅꯨꯡꯉꯥꯏꯔꯦ
ꯐꯩꯌꯦ ꯐꯩꯌꯦ ꯅꯨꯡ ꯑꯦ ꯊꯔꯣꯏꯗꯣ ꯂꯧꯗꯤ ꯈꯨꯜꯂꯤꯔꯥ ꯅꯠꯇ꯭ꯔꯒ ꯂꯩꯔꯤꯔꯣ ꯗꯨꯀꯥꯟꯗꯒꯤ ꯍꯥꯎ ꯑꯃ ꯃꯆꯥꯔꯣ ꯑꯆꯧꯕꯔꯣ
ꯌꯥꯝ ꯄꯤꯛꯄ ꯅꯠꯇꯦꯅ ꯃꯤꯦꯗꯤꯌꯝ ꯂꯩꯅ ꯂꯧꯒꯤꯗꯤ ꯌꯥꯝꯅ ꯆꯥꯎꯕꯁꯨ ꯅꯠꯇꯦꯅꯀꯣ ꯂꯩꯅ
ꯎꯝ ꯑꯩꯈꯣꯏ ꯈꯨꯂꯣꯝꯒꯤꯁꯨ ꯑꯩꯈꯣꯏ ꯈꯨꯂꯣꯝꯒꯤꯗꯤ ꯃꯆꯥꯅꯦꯕꯀꯣ ꯄꯤꯛꯑꯦ ꯂꯧꯒꯤ ꯂꯩꯔꯁꯨ
ꯆꯥꯛ ꯏꯟꯁꯥꯡ ꯊꯣꯡꯃꯕꯣ
ꯍꯣꯏ ꯊꯣꯡ ꯉꯁꯥꯏ ꯑꯩ ꯄꯨꯡ ꯇꯔꯨꯛꯇꯒꯤ ꯍꯧꯒꯠꯂ ꯊꯣꯡꯕ ꯂꯣꯏꯈ꯭ꯔꯦ
ꯑꯣ ꯆꯥꯗꯤ ꯆꯥꯗ꯭ꯔꯤꯕ
ꯆꯥꯕꯗꯤ ꯊꯦꯡꯅꯅ ꯆꯥꯔꯅꯤ ꯕꯣꯔꯣ ꯑꯗꯨꯋꯥꯏꯗ
ꯑꯜ ꯂꯩ ꯍꯥꯎꯔꯔꯣꯏꯗ ꯏꯪꯕꯅꯤꯅ
ꯍ ꯑꯗꯨꯕꯨꯀꯣ ꯍꯧꯖꯤꯛꯤ ꯂꯥꯝꯗꯕꯅꯤꯅ ꯆꯥꯕꯗꯣ ꯍꯦꯟꯅ ꯀꯩꯅꯣ ꯇꯧꯋꯦꯕ
ꯎꯝ ꯕ꯭ꯔꯦꯛꯐꯥꯁꯀꯨꯝꯕꯆꯥ ꯑꯣꯏꯔꯝꯔꯕꯅꯤꯅꯦ ꯑꯗꯨꯗꯤ
ꯁꯨ
ꯑꯁ ꯐꯖꯅꯦ ꯆꯈꯥꯎ ꯆꯤꯈꯥꯎꯗꯤ ꯐꯖ ꯊꯖꯔꯝꯅꯤ
ꯐꯖꯔꯝꯒꯅꯤ ꯈꯪꯗꯦ ꯅꯪꯗꯤ ꯉꯁꯤ ꯌꯨꯝꯗ ꯂꯩꯒꯦꯔꯥ ꯀꯥꯏ ꯆꯠꯀꯦꯔꯣ
ꯉꯁꯤꯗꯤ ꯅꯣꯡ ꯆꯨꯕꯅ ꯌꯨꯝꯗ ꯑꯗꯨꯝ ꯂꯩꯔꯤꯗ ꯆꯠꯊꯣꯛꯅꯤꯡꯉꯥꯏ ꯂꯩꯇꯦꯗ
ꯌꯥꯝ ꯅꯨꯡꯉꯥꯏꯕ ꯋꯥꯔꯤꯅꯤꯅꯦ ꯑꯗꯨꯗꯤ
ꯅꯪꯗꯤ ꯑꯗꯨꯝ ꯂꯩꯒꯔꯣ
ꯑꯩꯁꯨ ꯑꯗꯨꯝ ꯑꯩꯗꯤ ꯑꯗꯨꯝ ꯂꯩꯌꯦꯗ ꯍꯣꯏ
ꯑ ꯈꯅꯦ
ꯐꯩꯌꯦ ꯍꯥꯏ ꯇꯥꯔꯦ
ꯍ ꯀꯥꯏ ꯍꯧꯅꯔꯒ
ꯖꯤꯀꯥꯟꯗꯤ ꯑꯗꯨꯝ ꯃꯤꯟꯅ ꯂꯩꯌꯦꯦ ꯂꯥꯏꯔꯤꯛ ꯇꯝꯕ ꯂꯣꯏꯕꯗ ꯉꯥꯏꯔꯤꯌꯦꯦꯅ ꯀꯔꯤꯔꯣ
ꯂꯥꯏꯔꯤꯛ ꯇꯝꯃ ꯂꯣꯏꯔꯦ ꯍꯥꯏꯗꯤ
ꯇꯝꯕ ꯂꯣꯏꯔꯦ ꯍꯥꯏꯔꯦ ꯂꯣꯏꯔꯦ
ꯇꯝꯒꯗꯕ ꯐꯥꯎ ꯇꯝꯈ꯭ꯔꯦ ꯍꯥꯏꯕ
ꯑꯣ
ꯇꯝꯕꯗꯤ ꯂꯣꯏꯕꯗꯤ ꯅꯥꯏꯗꯦꯅ ꯑꯗꯨꯕꯨ ꯑꯩꯒꯤ ꯂꯤꯃꯤꯠ ꯇꯗꯤ ꯂꯣꯏꯖꯔꯦ ꯍꯥꯏꯕ ꯅꯪꯗꯦ
ꯑꯩꯁꯨ ꯇꯝꯕ ꯂꯣꯏꯔꯦ ꯍꯟꯗꯛꯅ
ꯃꯥꯟꯗ ꯃ ꯑꯅꯤꯅꯦꯕ ꯌꯥ ꯐ
ꯈꯪꯗꯦ ꯑꯃꯨꯛꯀ ꯌꯨꯝꯗ ꯂꯩꯌꯦꯦ ꯇꯝꯕ ꯂꯣꯏꯕꯒꯤ ꯌꯨꯝꯗ ꯀꯨꯝꯈ꯭ꯔꯦ
ꯑꯣ ꯑꯗꯨꯅ ꯐꯔꯎꯅꯦ
ꯈꯪꯗꯦ ꯑꯃꯨꯛꯀ ꯇꯝꯅꯁꯤꯔꯥ ꯈꯜꯂꯤꯕ
ꯇꯃꯣ ꯇꯃꯣ ꯍꯟꯅꯨꯗ꯭ꯔꯤꯉ ꯇꯃꯅꯦ ꯐꯕꯅꯦ
ꯑꯝ ꯍꯅꯨ ꯐꯥꯎ ꯑꯗꯨꯝ ꯇꯝꯃꯅꯤ ꯍꯨꯔꯁꯨ ꯑꯗꯨꯝ ꯇꯝꯒꯅꯤꯗ ꯂꯩꯔꯗꯤ ꯎꯝ ꯑꯗꯨꯅ ꯅꯨꯡꯉꯥꯏꯕ ꯌꯨꯝꯗ ꯂꯩꯕ ꯁꯔꯨꯛꯇꯤꯀꯣ ꯃꯄꯥꯟꯗ ꯊꯧꯔꯒ ꯀꯔꯤ ꯀꯔꯤꯅꯣ ꯈꯪꯕꯅꯝ ꯐꯩꯕ
ꯑꯗꯨꯗꯦꯅꯦ
ꯌꯨꯝꯗ ꯁꯨꯝ ꯑꯗꯨꯝ ꯂꯩꯔꯗꯤ ꯒ꯭ꯌꯥꯟ ꯊꯣꯛꯇꯦꯕ
ꯑꯁꯦꯡꯕ ꯑꯩꯁꯦ ꯑꯩꯁꯨꯀꯣ ꯊꯥ ꯑꯃ ꯑꯣꯏꯔꯦꯕ ꯔꯨꯝ ꯃꯅꯨꯡꯗ ꯂꯩꯔꯤꯁꯦ ꯑꯗꯨꯗꯤ ꯕꯦꯕꯣꯂꯥ ꯆꯨꯕ ꯍꯧꯔꯦ ꯑꯩꯁꯨ ꯀꯣꯛ ꯉꯥꯎꯕ ꯁꯤꯗꯗꯧꯔꯦ
ꯎꯝ ꯂꯥꯁꯇ ꯑꯣꯝꯅ ꯄꯨꯡꯉꯥꯡ ꯉꯥꯡꯅꯤꯀꯣ
ꯈꯪꯗꯦ ꯑꯩ ꯇꯣꯝꯕ ꯀꯥꯏꯔꯛꯀꯦꯔ ꯂꯛ ꯆ ꯈꯪꯗ꯭ꯔꯦ ꯀꯤꯔꯦ ꯍꯥꯏꯗꯣꯏꯅꯨ ꯁꯣꯏꯔꯦ ꯑꯗꯨꯃꯥꯏꯅ ꯉꯪꯔꯛꯑꯗꯤ
ꯑꯥ ꯀꯅꯥꯅꯥ ꯂꯩꯔꯣ ꯍꯧꯖꯤꯛꯇꯤ
ꯑꯥ ꯏꯆꯦꯒ ꯂꯩꯕꯅꯦꯕꯀꯣ
ꯑꯣ
ꯆꯦꯗꯣ ꯊꯕꯛ ꯆꯠꯈ꯭ꯔꯦ
ꯅꯕꯥꯅꯤ ꯈꯛꯇꯪ ꯂꯩꯕ
ꯍꯣꯏ
ꯔꯦꯟꯗ ꯂꯩꯔꯝꯅꯤ ꯑꯗꯨꯒꯤ
ꯔꯦꯟꯗ ꯂꯩꯕꯅꯦ ꯍꯣꯏ
ꯑꯣ ꯆꯦ ꯈꯪꯕ ꯑꯩꯅ ꯈꯟꯕꯗ ꯑꯗꯨꯝ ꯆꯨꯝꯃꯅꯦꯕ
ꯈꯪꯗꯦ
ꯆꯨꯝꯃꯦ ꯆꯨꯝꯃꯦ ꯀꯣꯂꯦꯖ ꯑꯣꯏꯔꯝꯝꯕꯅꯦꯀꯣ ꯅꯪꯗꯤ
ꯀꯣꯂꯦꯖ ꯍꯣꯏ
ꯍꯟꯗꯛꯅ
ꯅꯍꯥꯟꯒꯤ ꯊꯥ ꯃꯥꯔꯆ ꯑꯦꯄ꯭ꯔꯤꯜꯗ
ꯑꯦꯄꯔꯤꯜꯗ
ꯎꯝ
ꯍꯣꯏ ꯏꯁ ꯊꯨꯏꯍꯦ
ꯍꯣꯏ
ꯏꯄ꯭ꯤꯜ ꯑꯣ ꯒꯋꯟ ꯇꯥꯔꯦ ꯌꯒꯌꯟ ꯇꯥꯔꯦ
ꯏꯄ꯭ꯔꯤꯜꯗꯨ ꯂꯣꯏꯔꯒ ꯏꯆꯦꯒꯤ ꯃꯅꯥꯛꯇ ꯆꯠꯄ ꯑꯗꯨꯒꯤ ꯃꯦ ꯖꯨꯟꯗ ꯆꯠꯄ
ꯀꯩ ꯏꯁꯇ꯭ꯔꯤꯝꯒꯨꯝꯕ ꯂꯧꯕꯔꯣ ꯅꯪꯅꯦ
ꯑꯩꯗꯤ ꯀꯩꯅꯣꯅꯦ ꯅꯪꯗꯤ ꯀꯔꯤ ꯏꯁꯇ꯭ꯔꯤꯝ ꯂꯧꯕ꯭ꯔꯣ
ꯎꯝ ꯑꯩꯉꯣꯟ ꯅꯨꯡ ꯋꯥ ꯈꯪ ꯂꯩꯕꯀꯣ
ꯑꯔꯁꯅꯦ ꯑꯔꯁ ꯅꯦ ꯑꯩꯗ
ꯑꯣ ꯑꯣ ꯅꯪꯒꯤ ꯈꯣꯟꯖꯦꯜꯗꯣ ꯑꯩꯈꯣꯏ ꯈꯨꯟꯒꯤ ꯃꯤ ꯑꯃ ꯌꯥꯝ ꯃꯥꯟꯕ ꯑꯃꯥ ꯂꯩ
ꯑꯣ ꯀꯅꯥ ꯈꯪꯕꯣ ꯑꯗꯨꯁꯨ ꯑꯣꯏꯔꯝꯅꯤꯅꯣꯀꯣ
ꯑꯁ ꯑꯁ ꯑꯩꯉꯣ ꯑꯣꯏꯔꯝ ꯑꯣꯏꯔꯝꯕꯁꯨ ꯀꯩꯁꯨ ꯀꯥꯏꯗꯦꯗ ꯑꯣꯏꯔꯝꯃꯗꯤ ꯑꯣꯏꯔꯝꯃꯤꯅ ꯅꯠꯇ꯭ꯔꯥ ꯑꯗꯨꯕꯨ ꯅꯪꯒꯤ ꯁꯥꯒꯩ ꯎꯕꯗꯣ ꯑꯩꯈꯣꯏ ꯈꯨꯟꯗ ꯁꯥꯒꯩ ꯅꯣꯏ ꯅꯪꯒꯤ ꯁꯥꯒꯩꯗꯣ
ꯂꯩꯇꯕ ꯁꯥꯒꯩ ꯁꯥꯒꯩ ꯁꯥꯒꯩ ꯍꯣꯕꯒꯤ ꯑꯣꯏꯔꯕꯔꯕꯅꯤꯅ
ꯑꯣꯏꯔꯝꯃꯣꯏ ꯑꯩꯈꯣꯏ ꯑꯗꯨꯒꯨꯝꯕ ꯁꯒꯩ ꯂꯩꯇꯦ
ꯑꯦ
ꯑꯩꯗꯤ ꯀ꯭ꯂꯥꯁ ꯇꯨꯋꯦꯜꯐ ꯐꯥꯎ ꯁꯥꯏꯟꯁ ꯇꯝꯃꯦ
ꯑꯣ
ꯑꯗꯨꯒ ꯒ꯭ꯔꯔꯤꯁꯤꯅꯅꯒꯔꯤ
ꯒ꯭ꯔꯦꯖꯨꯦꯠ ꯕꯤ ꯑꯦꯁ ꯁꯤ ꯇꯧꯕꯁꯤꯅ ꯍꯥ ꯎ ꯕꯤ ꯑꯦꯁ ꯁꯤ ꯇꯧꯕꯁꯤꯅ ꯑꯃꯕꯛꯀ ꯃꯦꯗꯤꯀꯦꯜ ꯂꯥꯏꯟꯗ ꯑꯃꯨꯛ ꯆꯠꯈ꯭ꯔꯕꯀꯣ
ꯑꯣ ꯑꯣ
ꯇꯧꯗ꯭ꯔꯦ ꯖꯦꯅꯦꯔꯦꯜ ꯑꯣꯏꯅ ꯇꯝꯗ꯭ꯔꯦ
ꯐꯩꯌꯦ ꯐꯩ ꯑꯗꯨꯁꯨ ꯃꯈꯜ ꯑꯃꯅꯤꯅꯀꯣ
ꯍꯣꯏ ꯈꯪꯗꯦ ꯑꯗꯨꯝ ꯄꯨꯟꯁꯤ ꯁꯤꯅꯦ ꯍꯥꯏꯅ ꯑꯗꯨꯝ ꯆꯠꯂꯤꯅꯤꯅꯦꯍꯦ
ꯁꯁ ꯎ ꯃꯥꯅꯦ ꯃꯥꯅꯦ ꯑꯗꯨꯝ ꯆꯠꯄ ꯇꯥꯛꯑꯕꯅꯤ ꯃꯤ ꯑꯄꯥꯝ ꯑꯄꯥꯝꯕꯀꯣ
ꯍ ꯏꯁꯥ ꯏꯁꯥꯅ ꯑꯄꯥꯝꯕ ꯍꯥꯏꯕ ꯍꯥꯏꯁꯤꯔꯥ ꯀꯔꯤ ꯍꯥꯏꯁꯤꯔꯥ ꯈꯪꯗꯦ ꯄꯥꯝꯕ꯭ꯔꯥ ꯄꯥꯝꯗꯕ꯭ꯔꯥ ꯈꯪꯗꯦ ꯂꯣꯏꯔꯦ
ꯑꯝ
ꯅꯣꯏꯗꯤ ꯅꯪꯒꯤ ꯃꯈꯥ ꯀꯥꯏ ꯇꯝꯒꯦ ꯈꯟꯕ꯭ꯔꯣ
ꯉꯏꯁꯦ ꯃꯈꯥꯁꯦ
ꯍꯦꯍꯕ
ꯑꯦꯝ ꯌꯨꯗ
ꯐꯩꯌꯦꯅꯦ ꯇꯝꯃꯣ ꯇꯥꯃꯣ ꯏꯃꯥꯟꯅꯕꯁꯨ ꯌꯥꯝ ꯌꯥꯎꯕꯅꯦ ꯑꯗꯨ ꯗ ꯍꯣꯏ ꯇꯥꯏꯌꯦ
ꯑ
ꯏꯃꯥꯟꯅꯕꯁꯨ ꯌꯥꯝ ꯌꯥꯎꯕꯅꯦꯕ
ꯎꯝ ꯑꯩꯈꯣꯏ ꯀꯩꯅꯣꯗꯤ ꯌꯥꯔꯕꯀꯣ ꯑꯩꯈꯣꯏꯒꯤ ꯌꯨꯅꯤꯚꯔꯁꯤꯇꯤꯗꯗꯤ
ꯑꯣ ꯑꯗꯨ ꯅꯪ ꯍꯧꯖꯤꯛꯅ ꯑꯦꯝ ꯌꯨ ꯇꯝꯗꯣꯏꯅꯦꯀꯣ ꯍꯧꯖꯤꯛꯅ ꯍꯧꯗꯣꯏꯅꯦꯀꯣ ꯑꯗꯨ ꯑꯣꯏꯔꯗꯤ ꯅꯪꯁꯦ ꯑꯩꯒꯤ ꯖꯨꯅꯤꯌꯔ ꯑꯣꯏꯔꯝꯗꯧ ꯃꯥꯜꯂꯦ ꯑꯩꯒꯤ ꯈꯥꯒꯤ ꯕꯦꯠꯁ ꯍꯣꯏ ꯑꯩꯒꯤ ꯕꯦꯠ ꯑꯣꯏ ꯑꯩꯒꯤ ꯕꯦꯁ ꯑꯣꯏꯅꯗꯤ ꯀꯩꯅꯣ ꯂꯣꯏꯔꯛꯈ꯭ꯔꯦꯕ ꯍꯧꯖꯤꯛꯇꯤ ꯗꯣ ꯀꯨꯝꯁꯤꯅ ꯂꯣꯏꯔꯛꯑꯅꯤꯕ
ꯑꯣ
ꯀꯩꯅꯣ ꯇꯝꯕꯁꯤꯡꯗꯣ ꯍꯣꯏ ꯅꯠꯇꯦ ꯇꯨ ꯌꯔꯁꯅꯤꯅꯃꯁꯇꯔ ꯅꯣꯏ ꯇꯝꯕ ꯅꯠꯇ꯭ꯔꯣ
ꯋꯥꯟ ꯏꯌꯥꯔꯒꯤ ꯇꯧꯔꯕꯝꯅꯤ ꯍꯧꯖꯤꯛꯇꯤ ꯇꯨ ꯌꯔꯁꯀꯤꯗꯤ ꯀꯣꯚꯤꯠ ꯊꯥꯗ ꯎ
ꯀꯨꯝꯁꯤ ꯂꯣꯏꯒꯅꯤꯗꯤ ꯍꯥꯏꯌꯦꯕ ꯑꯩꯁꯨ ꯈꯪꯗꯦ ꯇꯥꯏꯌꯦ ꯇꯥꯏꯌꯦ ꯀꯔꯤꯦꯍ ꯀ꯭ꯔꯤꯍꯄꯥ
ꯀꯦꯌꯥꯔꯗ ꯑꯣꯏꯗꯧ ꯃꯥꯜꯂꯦ ꯗꯦ
ꯈꯪꯗꯦ ꯑꯩꯁꯨ ꯒ꯭ꯌꯥꯟ ꯇꯥꯗꯦ
ꯀꯩꯅꯣꯗꯣ ꯒ꯭ꯔꯦꯖꯨꯌꯦꯁꯟꯗꯣ ꯐꯣꯔ ꯌꯔꯁ ꯇꯝꯃꯗꯤ ꯇꯝꯃꯗꯤ ꯀꯩꯅꯣꯗꯣ ꯃꯥꯁꯇꯔꯗꯣ ꯋꯥꯟ ꯏꯌꯥꯔ ꯉꯛꯇꯪ ꯑꯣꯏꯅꯦꯕ ꯅꯠꯇ꯭ꯔꯗꯤ ꯊ꯭ꯔꯤ ꯌꯔꯁ ꯈꯛꯇꯪ ꯇꯧꯔꯗꯤ ꯃꯁꯇꯔ ꯑꯗꯦ ꯇꯨꯏ ꯌꯦ ꯁꯣꯏꯕ
ꯎꯝ ꯈꯪꯗꯦ ꯑꯩꯁꯨ ꯃꯥꯅ ꯑꯗꯨꯃꯥꯏꯅ ꯍꯥꯏꯕ ꯉ ꯇꯧꯕ ꯏꯃꯥꯟꯅꯕ ꯑꯃ ꯇꯝꯃꯦꯕꯀꯣ ꯑꯗꯨꯗ ꯑꯩꯅ ꯍꯟꯕ ꯃꯥꯅ ꯍꯣꯏ ꯂꯣꯏꯒꯗꯧꯔꯦ ꯍꯥꯏꯗꯤ ꯍꯥꯏ ꯑꯩꯗꯤ ꯀꯨꯝꯁꯤ ꯂꯣꯏꯕ꯭ꯔꯥ ꯈꯟꯕ
ꯂꯣꯏꯗꯧꯔꯦ ꯍꯥꯏꯕꯗꯨꯣ ꯅꯦꯛꯁ ꯌꯔ ꯑꯣꯏꯗꯧ ꯃꯥꯜꯂꯦ ꯑꯩꯅ ꯈꯟꯕꯗꯤ ꯎꯝ
ꯌꯥꯝ ꯅꯨꯡꯁꯤꯕꯒꯤ ꯌꯦꯟ ꯈꯣꯡꯂꯛꯑꯦꯅꯦꯍꯦ ꯍꯣꯏ
ꯈꯨꯟꯗ ꯂꯩꯕꯗꯤꯀꯣ
ꯌꯥꯝ ꯅꯨꯡꯉꯥꯏꯕ ꯋꯥꯔꯤꯅꯤ ꯍꯣꯏ ꯑꯗꯨꯗꯤ ꯅꯣꯏ ꯂꯧꯁꯨ ꯆꯠꯇ꯭ꯔꯦ ꯉꯁꯤꯗꯤ
ꯆꯠꯇ꯭ꯔꯦ ꯏꯅꯥꯎ ꯆꯅꯤꯡꯉꯥꯏ ꯈꯔ ꯋꯥꯠꯂꯤ
ꯑꯣ ꯅꯣꯏ ꯅꯣꯏ ꯈꯨꯟꯁꯨ ꯂꯧ ꯂꯕ꯭ꯔꯥ ꯀꯃꯥꯏꯅ ꯇꯧꯕ꯭ꯔꯥ
ꯎꯝ ꯀꯩꯅꯣꯗꯣ ꯌꯦꯛꯅꯥꯎ ꯍꯥꯏꯕꯗꯣ
ꯍꯣꯏ ꯈꯪꯉꯦ ꯈꯪꯉꯦ
ꯑꯗꯨꯗ ꯂ ꯂꯩꯌꯦ ꯀꯩꯁꯨ ꯈꯣꯏꯗ ꯂꯣꯒꯒꯣꯗ
ꯑ ꯑꯗꯨꯗꯤ ꯀꯩꯅꯣꯅꯤꯅꯦ ꯑꯩꯈꯣꯏꯔꯣꯝꯒꯤꯒ ꯈꯔ ꯃꯥꯟꯅꯕ ꯃꯥꯜꯂꯦꯕꯣ ꯈꯣꯏꯔꯣꯝꯒꯤꯁꯨ ꯂꯣꯏꯅꯗ꯭ꯔꯤꯑꯕꯀꯣ ꯑꯩꯈꯣꯏ ꯑꯩꯈꯣꯏꯒꯤ ꯌꯨꯝꯁꯨ ꯑꯗꯨꯒꯨꯝꯕꯗꯣ ꯇꯧꯋꯦꯕ ꯑ ꯈꯣꯏꯕ ꯂꯣꯏꯔꯛꯇ꯭ꯔꯦ ꯍꯥꯏꯕꯅꯦꯕ ꯆꯞ ꯃꯥꯟꯅꯩ
ꯂꯥꯁꯇ ꯏꯅꯛ ꯅꯛ ꯂꯩꯌꯦ ꯅꯪ ꯏꯔꯃꯗꯤꯀꯣꯁꯥꯏ
ꯂꯩꯒꯦꯔꯥ ꯂꯥꯞ ꯂꯩꯒꯦꯥ ꯀꯩꯁꯨ ꯀꯥꯏꯗꯦꯅ ꯀꯔꯤ ꯇꯧꯒꯦꯔꯥ ꯅꯠꯇ꯭ꯔꯥ ꯃꯤꯅꯤꯅꯦ ꯀꯩꯁꯦ
ꯀꯅꯥ ꯈꯪ ꯍꯣꯏ ꯅꯅꯥꯅꯥꯔꯝꯃꯗꯤ
ꯑ ꯐꯔꯦꯀꯣ ꯅꯪꯗꯣ ꯊꯝꯈ꯭ꯔꯣ
ꯍꯥꯥ ꯇꯥꯏ ꯇꯥꯏ ꯊꯝꯃꯒꯦ ꯊꯝꯃꯒꯦ ꯍꯣꯏ ꯍꯣꯏ
ꯆꯤ